ꯍꯜꯂꯣ꯫
ꯍꯜꯂꯣ꯫
ꯇꯥꯕ꯭ꯔꯥ ꯑꯣ ꯇꯥꯏ ꯇꯥꯏ ꯅꯪ ꯍꯥꯏꯖꯤ ꯇꯥꯔꯦ ꯅꯪ ꯉꯥꯡꯗꯨ ꯇꯥꯗꯦꯗ꯫ ꯀꯔꯤ ꯋꯥꯉꯥꯡꯁꯤꯒꯤ ꯃꯤꯅꯤꯠ ꯇꯔꯥ ꯑꯃꯨꯛ꯫ ꯎꯝ꯫ ꯒꯥꯔꯤ ꯆꯦꯜꯂꯦ ꯅꯥꯞꯁꯜꯂꯣ ꯌꯨ ꯑꯔ ꯁꯣ ꯕꯤꯌꯨꯇꯤꯐꯨꯜ꯫ ꯃꯆꯛ ꯃꯆꯠꯀꯤꯠꯅꯤ ꯃꯃꯤꯡ ꯅꯄꯤꯌꯥ ꯀꯧꯕꯅꯤ꯫ ꯂꯥꯏꯔꯤꯛꯁꯨ ꯍꯩꯒꯤꯝꯅꯤ ꯏꯁꯀ꯭ꯨꯜ ꯗꯁꯨ ꯌꯥꯝ ꯉꯟꯅ ꯐꯩ ꯐꯩ ꯍꯥꯏꯅ ꯁꯥꯟꯅꯔꯤꯕ ꯑꯣꯖꯥ ꯃꯌꯥꯝꯅ ꯆꯠꯇꯦ ꯏꯆꯦꯗꯤ ꯂꯥꯏꯔꯤꯛ ꯍꯩꯕꯤ ꯃꯁꯛ ꯐꯖꯕꯤ꯫ ꯎꯝ꯫
ꯎꯝ
ꯎꯝ
ꯎꯝ
ꯉꯔꯥꯡ ꯂꯩꯌꯦꯛꯇꯦꯅꯦ ꯌꯥꯝ ꯌꯥꯎꯅꯤꯡꯗꯦ ꯑꯩꯕꯨ ꯐꯔꯛ ꯇꯥꯗꯣꯏ ꯖꯥꯔꯅꯦ꯫ ꯉꯁꯤ ꯗꯦꯠ ꯐꯤꯞꯇꯤꯟ ꯑꯣꯏꯔꯝꯅꯤ꯫ ꯉꯁꯤ ꯐꯥꯎ ꯌꯥꯏꯑꯦꯕ꯫ ꯑꯣꯏꯔꯔꯣꯏ ꯑꯩ ꯌꯥꯔꯣꯏ ꯌꯥꯔꯣꯏ ꯑꯩ ꯁꯨꯛ ꯌꯥ ꯌꯥꯔꯣꯏ ꯑꯦ ꯍꯣꯏ ꯀꯥꯔꯟ ꯇꯅꯦ ꯍꯥ ꯌꯥ ꯌꯥꯎ ꯐꯪꯉꯔꯣꯏ ꯄꯨꯛꯅꯤꯡꯕꯨ ꯅꯨꯡꯁꯤꯗ ꯆꯦꯁꯤ ꯄꯛꯇꯦ ꯃꯥꯅ ꯐꯣꯟ ꯀꯥꯏ ꯊꯝꯃꯤ ꯖꯥꯠꯅꯣ ꯄꯛꯇꯦ ꯍꯥꯏꯅꯤꯡꯗꯦ ꯌꯥꯝꯅ ꯈꯥꯪꯉꯁꯨ ꯈꯨꯝꯃꯣꯏ ꯈꯪꯗ꯭ꯔꯁꯨ ꯈꯨꯝꯃꯣꯏ ꯑꯗꯨꯒ ꯑꯌꯨꯛ ꯅꯨꯡꯗꯗꯥꯡ ꯑꯣꯏꯒꯦꯔ ꯍꯥꯏꯒꯗꯕ ꯋꯥꯁꯨ ꯂꯩꯇꯦ ꯋꯥꯁꯦ ꯌꯥꯝꯅ ꯃꯥꯅ ꯊꯝꯃꯦ ꯐꯣꯟꯁꯨ ꯃꯅꯥꯛ ꯊꯝꯕꯤꯗꯦꯕ
ꯏꯆ ꯋꯥꯍꯜꯗꯒ ꯉꯥꯎ ꯄꯩꯁꯥꯗꯅ ꯊꯝꯃꯦ ꯇꯥꯕꯤꯅꯤꯉꯥꯏꯁꯨ ꯂꯩꯖꯗꯦ ꯄꯦꯜꯂꯦꯗ ꯄꯩꯁꯥꯁꯨ ꯆꯪꯉꯇꯦ꯫ ꯑꯣꯏꯈꯤꯕ
ꯁꯤꯛꯁꯇꯤ ꯈꯛꯇꯪ ꯑꯩꯗꯤ ꯑꯦꯀꯥꯎꯟꯗꯨꯁꯨ ꯃꯅꯨꯡꯗ ꯄꯦꯠꯁꯨ ꯇꯧꯈꯤꯗꯦ ꯁꯦꯠꯁꯣꯡ ꯊꯥꯔꯑꯦ ꯃꯇꯥꯡꯁꯤꯗ ꯑꯩꯈꯣꯏ ꯒꯤ꯭ ꯆꯦ ꯄꯁ ꯁꯪꯀ꯭ꯇ ꯑꯩꯖꯦ ꯋꯥ ꯑꯩꯈ ꯁꯪꯗꯥꯎꯅꯦꯕ ꯑꯩ ꯍꯣꯏꯁꯖꯔ ꯐꯖꯥꯅꯤꯖꯥꯎ ꯑꯩꯄꯥ ꯍꯐꯣꯛꯑꯄꯗ ꯀꯔꯤ ꯈꯪꯗꯦꯕ ꯑꯥꯏ ꯑꯦꯝ ꯁꯣ ꯍꯦꯞꯄꯤ ꯕꯤꯀꯣꯁ ꯇ ꯇ꯭ꯔꯦꯗꯤꯁꯅꯦꯜ ꯐꯦꯁꯇꯤꯚꯦꯜ ꯂꯔꯥꯎꯕ ꯏꯁ ꯈꯥꯃꯤꯡ ꯑꯩ ꯖꯒꯣꯏ ꯁꯥꯥꯅꯤꯡꯉ ꯐꯡꯗꯤ ꯐ꯭ꯉꯔꯣ
ꯎ
ꯌꯥꯝ ꯀꯨꯏꯅ ꯁꯥꯏꯒꯦꯅ ꯈꯟꯖꯔꯝꯕꯅꯦ ꯋꯥꯈꯜꯁꯤꯗ꯫ ꯑꯦꯛꯖꯥꯝ ꯇꯥꯕꯅ ꯀꯔꯤꯝ ꯐꯩ ꯀ ꯁꯥꯄꯔꯣꯏ ꯋꯥꯈꯜꯒꯤ ꯅꯨꯡꯉꯥꯏꯇꯦꯗ ꯑꯩ ꯌꯥꯕ꯭ꯔꯥ ꯌꯥꯗꯅ ꯉꯥꯡꯉꯛꯦꯁꯤꯗ
ꯑꯩꯈꯣꯏ ꯅꯥꯎꯇ ꯍꯥꯟꯅ ꯅꯨꯡꯦꯡ ꯃꯊꯟꯇ ꯀꯅꯥꯝꯇ ꯇꯥꯕꯤꯗꯕꯤꯗ ꯑꯋꯥ ꯍꯣꯡꯗꯣꯛ ꯂꯩꯔꯝꯃꯦ ꯦꯔꯤ ꯨꯗ ꯅꯪ ꯑꯦꯅꯦ ꯌꯥꯏ ꯅꯪ ꯄꯩꯁ ꯁꯏꯖꯅ ꯏꯒꯅꯦꯟꯅꯅ ꯁꯃ ꯇꯔꯥ ꯍꯔꯀ ꯀꯟ ꯂꯑꯣꯕ
ꯑꯗꯨ ꯀꯨꯟꯨ ꯊꯕꯥꯏꯗ ꯀꯨꯟ ꯄꯤꯔꯝꯅꯦ ꯀꯨꯟꯨꯗꯕꯨꯗꯤ ꯀꯨꯟꯊꯥꯗ ꯍꯧꯋꯦ
ꯑ
ꯑꯩꯗꯤ ꯍꯔꯥꯎꯨꯔꯦꯗ ꯑ ꯑꯗꯨꯕꯨꯗꯤꯅ ꯌꯦ ꯁꯥꯐꯗ
ꯑꯩ ꯈꯜꯂꯦ ꯅꯪꯅ ꯅꯪꯅ ꯉꯥꯡꯝꯇ ꯑꯝꯇ ꯇꯥꯗꯦꯅ
ꯅ ꯁꯤ ꯄꯣꯟꯠ ꯊꯕꯦ ꯈꯪꯗꯕ꯭ꯔꯥ
ꯍꯥꯥ ꯑꯗ ꯑꯒ ꯑꯩꯅ ꯑꯣꯒꯅꯤ ꯁꯥꯟꯅꯩꯁꯦ ꯂꯁꯨ ꯂꯥꯛꯇꯦ ꯑꯗꯩꯊꯟꯗ ꯋꯥ ꯑꯗꯨꯝ ꯄꯉꯥꯡ ꯉꯥꯡꯒ ꯃꯤ ꯗ ꯄꯨ
ꯀꯕꯤ ꯑꯣꯏ ꯌꯥꯔꯅꯤ
ꯑꯁ ꯑꯩ ꯀꯔꯤꯁꯦ ꯑꯩꯅ ꯋꯥꯔꯤꯁꯦ ꯄꯂꯛꯏꯗꯗꯤ ꯅꯪ ꯆꯥꯗꯕꯗꯤ ꯅꯠꯇꯕ ꯑꯗꯨꯗꯨꯅ ꯃꯆꯦ ꯑꯩꯅ ꯂꯤꯈꯣ ꯋꯥꯔꯤꯁꯦ ꯈꯗꯥꯡ ꯈꯔ ꯅꯣꯝꯕ ꯄꯥꯟꯖꯔꯁꯨ ꯃꯁꯤ ꯋꯥꯔꯅꯤ ꯐꯣꯟ ꯐꯔ ꯐꯣꯟ
ꯍꯥꯏꯇꯥꯔꯦ ꯅꯪ ꯂꯩꯕ ꯅꯪ ꯂꯩꯕꯒꯤ ꯀꯥꯟꯅꯕ ꯐꯪꯉꯦ
ꯋꯥ ꯉꯥꯡꯈꯅ ꯐꯪꯅꯤ ꯍꯥꯏ ꯑꯗꯨꯅꯅꯦ ꯉꯪ ꯀꯀꯅꯤꯕꯀꯣ ꯑꯗꯨ ꯑꯅꯤꯁꯤꯃꯛ ꯑꯃ ꯉꯥꯡꯉꯗꯤ ꯌꯥꯕꯩꯅꯦꯕ ꯅꯪꯅ ꯀꯣꯝꯊꯣꯛꯆꯆꯔꯤꯗꯣ
ꯍꯪꯖꯤ ꯌꯥꯕ꯭ꯔꯥ ꯌꯥꯗꯕ꯭ꯔꯥ ꯈꯪꯗꯦꯗ ꯌꯥꯗ ꯁ ꯁꯨꯋꯥ ꯉꯥꯡꯗꯕꯗꯣꯏꯁꯦ ꯈꯔ ꯉꯥꯡꯕꯗꯅ ꯐꯩꯗꯅ ꯑ ꯃꯤꯁꯤ
ꯇꯒꯦ ꯂꯥꯏ ꯍꯔꯥꯎꯕꯁꯦ ꯖꯒꯣꯏꯗꯤ ꯁꯥꯥꯅꯤꯡꯉꯦ ꯐꯪꯉꯣꯏꯗꯣꯏ ꯃꯥꯜꯂꯦ ꯑꯩ ꯐꯪꯗꯧ ꯃꯥꯟ ꯁꯨꯔꯗꯨ ꯗꯥꯥꯟꯁ ꯇꯧꯕꯗꯁꯨ ꯋꯥꯏ ꯑꯔꯩꯗꯤ ꯂꯥꯏ ꯍꯔꯥꯎꯕꯗꯁꯨ ꯋꯥꯏ ꯑꯩꯗꯤ ꯌꯨꯔꯥꯗꯣ ꯂꯩꯗꯨꯝ ꯂꯩꯅꯤꯡꯏ
ꯅꯥꯆꯣꯡꯕꯨꯗꯤ ꯆꯨꯔꯥꯟꯅ ꯐꯖꯩꯕꯣ ꯂꯩꯁꯥꯕꯤꯗꯗꯤ
ꯎꯝ ꯁꯤ ꯌꯥꯗꯤ ꯌꯥꯡꯈꯩ ꯑꯍꯨꯝꯂꯥ ꯀꯩꯅꯣꯁꯨ ꯇꯧꯋꯦ ꯍꯥꯏ
ꯆꯨꯔꯥꯗꯨꯁꯨ ꯑꯄꯤꯛꯄꯗꯤ ꯐꯖꯗꯦ ꯆꯥꯎꯔꯗꯤ ꯐꯖꯩ
ꯎꯝ ꯑꯩ ꯑꯗꯨ ꯂꯩꯅꯤꯡꯉꯦ ꯑꯩꯈꯣꯏ ꯕꯣꯛꯅ ꯂꯝꯖꯥꯎ ꯆꯠꯄꯗ ꯑꯃ ꯈ꯭ꯋꯥꯡꯗ ꯌꯦꯞꯄꯗꯨꯅ ꯈ꯭ꯋꯥꯡꯃꯤ ꯌꯥꯎꯕꯗꯨꯅ ꯊꯨꯜꯂꯦ ꯑꯗꯩꯩꯁꯨ ꯆꯦꯠꯁꯨ ꯆꯦꯠꯂꯦ ꯑꯗꯨꯅ ꯈ꯭ꯋꯥꯡꯅꯤꯗꯣ ꯑꯈꯣꯏ ꯕꯣꯛꯇ ꯂꯝꯖꯥꯎꯗ ꯂꯧꯍꯜꯂꯛꯑꯒꯦ
ꯀꯩꯅꯣ ꯏꯀꯥꯏ ꯍꯥꯏꯔꯨꯅꯣ ꯈ꯭ꯋꯥꯡ ꯐꯅꯕꯁꯤꯁꯨ ꯍꯥꯏꯔꯛꯑꯣ
ꯑ ꯑꯩꯈꯣꯏ ꯕꯣꯛꯇꯥ ꯂꯝꯖꯥꯎ ꯆꯠꯄꯗ ꯄꯣꯍꯜꯂꯛꯀꯦ ꯇꯧꯕꯅꯦ ꯆꯨꯔꯥꯒꯗꯨꯗꯤ ꯍꯥꯏꯕ ꯉꯝꯃꯔꯣꯏ ꯃꯃꯥꯡꯗ ꯔꯥꯗꯤ ꯁꯤꯅ ꯃꯥꯡꯍꯟꯈꯕꯅꯦ ꯍꯥꯏꯕ ꯇꯜꯂꯦ
ꯃꯪꯍꯦꯜꯂꯦ ꯁꯤꯡꯗ꯭ꯔꯦ ꯑꯗꯨꯗꯤ ꯑꯗꯣ ꯀꯩꯅꯣ ꯑꯋꯥꯏꯃꯟ ꯄꯤꯈꯤꯕꯣ ꯑ ꯂꯨꯄꯥ ꯀꯌꯥ ꯂꯧꯒꯤꯒꯦꯕ ꯐꯤꯔꯣꯟ ꯋꯥꯏꯕꯩ ꯃꯃꯥꯡꯗ ꯂꯥꯁꯇ ꯏꯕꯥꯏꯅꯤ ꯏꯟꯅꯔꯛꯢꯕ, ꯀꯅꯥꯅꯣ ꯆꯥꯛ ꯄꯤꯖꯔꯤꯗꯨꯕꯣ ꯍꯪꯉꯨꯀꯟ ꯍꯥꯏꯔꯛꯑꯕ
ꯑꯣꯏ ꯑꯩꯗꯤ ꯑꯗꯨꯃꯥꯏ ꯍꯥꯏꯔꯨꯔꯦ ꯏꯕꯥꯅꯤꯅ ꯑꯩꯁꯦ ꯗꯨꯀꯥꯟ ꯑꯃꯗ ꯆꯠꯂꯨꯒꯦ ꯍꯥꯏꯔ ꯑꯦꯇꯤ ꯄꯤꯔꯝꯃꯤ ꯑꯗꯨꯒ ꯑꯗꯨ ꯅꯠꯇꯕ ꯁꯪ ꯋꯥꯏꯕꯩꯗꯣ ꯑꯗꯨꯅ ꯁꯝꯒꯤꯗꯨ ꯂꯨꯄꯥ ꯆꯥꯝꯃꯅꯦ ꯍꯥꯏꯕ ꯑꯗꯨ ꯆꯨꯔꯥꯗꯣ ꯑꯃꯛ ꯍꯥꯞꯄꯣ ꯁꯝꯗꯣ ꯑꯃꯨꯛ ꯑꯅꯤꯗꯣ ꯋꯥꯏꯒꯦ ꯍꯥꯏꯕ ꯑꯗ ꯆꯨꯔꯥꯗꯣ ꯃꯌꯨꯝꯗ ꯇꯥꯍꯧꯕꯗꯤ ꯃꯥꯥꯟꯂꯦ ꯈꯟꯕꯗ ꯃꯥ ꯃꯌꯨꯝꯗ ꯃꯥꯡꯉꯝꯗꯧ ꯃꯥꯂꯦꯕꯀꯣ ꯃꯅꯥꯎꯄꯥꯁꯨ ꯃꯈꯨꯠ ꯌꯥꯝ ꯂꯦꯡꯕꯅꯦꯕ ꯑꯗ ꯐꯥꯔꯛꯇꯦ ꯃꯥ ꯑꯩꯅ ꯑꯩꯅ ꯅꯪ ꯆꯨꯔꯥ ꯌꯥꯎꯔꯕ ꯍꯥꯏ ꯁꯝ ꯊꯤꯟ ꯆꯠꯄꯩꯗꯣ ꯃꯅꯥ ꯌꯥꯎꯔꯦ ꯌꯥꯎꯔꯦ ꯍꯥꯏ ꯑꯗꯨꯗꯨꯒ ꯄꯨꯊꯣꯔꯛꯑꯀꯥꯟꯗ ꯂꯩꯇꯦ ꯂꯩꯇꯦꯅ ꯊꯤꯖꯤꯟꯅꯔꯦ ꯃꯥ ꯑꯗꯨꯝ ꯊꯤꯂꯩꯔꯦ ꯑꯄꯤꯔꯝꯃꯦ ꯄꯣꯠ ꯆꯩ ꯁꯨꯔꯕ ꯅꯠꯇ꯭ꯔꯥ ꯍꯥꯏꯔꯦ ꯏꯕꯣꯛꯅ ꯁꯨꯔꯦ ꯍꯥꯏ ꯇꯣꯟ ꯂꯩꯔꯝꯗꯦꯕꯀꯣ ꯑꯩꯗꯤ ꯂꯣꯏ ꯁꯨꯏꯌꯦꯕꯀꯣ ꯄꯤꯔꯝꯃꯦ ꯑꯗꯨꯒ ꯆꯨꯔꯥ ꯑꯃ ꯋꯥꯠꯂꯦ ꯑꯗꯨꯝ ꯏꯥꯕꯅꯤ ꯂꯝꯕꯤꯗꯒ ꯌꯦꯡ ꯌꯦꯡꯉꯥꯒ ꯂꯛꯑꯦꯕ ꯀꯩꯁꯨ ꯇꯥꯗꯦꯕ
ꯕꯣꯕꯣꯛꯇꯥ ꯍꯥꯏꯍꯜꯂꯨ
ꯎꯝ ꯑꯗꯣ ꯆꯨꯔꯥꯗꯨꯗꯤꯅꯦ ꯑꯗꯨꯝ ꯁꯤꯖꯤꯟꯅꯗꯧ ꯂꯩꯔꯦ ꯁꯤꯖꯤꯟꯅ ꯈꯨꯗꯤꯡ ꯋꯥꯏꯗꯣꯏ ꯁꯔꯨꯛ ꯍꯟꯗꯛ ꯖꯥꯟꯁꯀ ꯌꯥꯝ ꯇꯧꯗꯣꯏꯅꯦ ꯅꯪ ꯀꯦꯕꯁꯦ ꯇꯝꯃꯕꯅꯤꯅ
ꯑꯈꯣꯏ ꯃꯥꯥ ꯈꯨꯖꯤ ꯑꯩꯅ ꯂꯩꯖꯩ ꯍꯥꯏꯕ ꯑꯃ ꯃꯣꯏꯒꯤ ꯁꯅꯥ ꯃꯆꯨꯗꯣ ꯂꯨꯍꯣꯡꯕꯗꯒ ꯁꯤꯕꯗꯣ ꯑꯗꯨꯗꯣ ꯂꯩꯖꯦ ꯅꯣꯏ ꯃꯧꯅ ꯁꯤꯔꯖꯨ ꯌꯥꯏ ꯑꯈꯣꯏꯅ ꯗꯥꯟꯁ ꯇꯧꯕ ꯂꯥꯏ ꯍꯔꯥꯎꯕꯗꯁꯨ ꯁꯤꯕ ꯌꯥꯏ
ꯂꯩꯔꯖꯦ ꯍꯥꯏꯕ ꯑꯈꯣꯏ ꯃꯥ
ꯂꯩꯖꯦ ꯍꯥꯏꯕꯅꯦ
ꯑꯩ ꯂꯥꯏ ꯍꯔꯥꯎꯕ ꯌꯦꯡꯉꯦ
ꯍꯥꯏꯑꯩꯁ
ꯆꯦꯡ ꯌꯥꯝ ꯆꯥꯗꯤ ꯅꯪꯈ꯭ꯔꯦ ꯅꯍꯥꯟ ꯂꯥꯏꯍꯔꯥꯎ ꯍꯧ ꯅꯨꯃꯤꯠꯇ ꯃꯉꯥꯅꯤ ꯇꯥꯏꯅꯦ ꯃꯥꯗꯤ
ꯌꯥꯔꯦ ꯑꯗꯨꯝꯕꯗꯣ ꯍꯥꯏꯔꯛꯑꯅꯨ
ꯑꯁ ꯑꯩ ꯖꯥ ꯖꯒꯣꯏ ꯁꯥ ꯐꯪꯗꯧ ꯃꯥꯟꯗ꯭ꯔꯦ
ꯁꯤꯗꯤ ꯁꯥꯅꯤꯡꯅ ꯐꯪꯉꯣꯏꯗꯧꯔꯤꯕ ꯑꯩꯁꯦ ꯌꯦꯡ ꯌꯨꯕꯤ ꯀꯣꯜꯂ ꯀꯞꯄꯦꯗꯣ ꯑꯩꯗꯤ ꯐꯅꯦꯛ ꯅꯥꯏꯕꯤ ꯀꯣꯜꯂ ꯀꯞ ꯇꯥꯕꯅꯤꯅꯦ ꯑꯩꯗꯤ ꯆꯦ ꯕꯦꯝꯃ ꯐꯨꯔꯤꯠ ꯇꯨꯕ ꯆꯠꯈ꯭ꯔꯕꯣ
ꯇꯨꯔꯦꯌꯦ ꯀꯩ ꯃꯆꯨ ꯕ꯭ꯂꯨ ꯅꯠꯇ꯭ꯔꯣ ꯄꯤꯡ
ꯆꯦ ꯕꯤꯇꯤꯀꯥꯏꯁꯨ ꯐꯖꯩꯌꯦ ꯂꯩꯍꯧꯔꯤ ꯐꯨꯔꯤꯠꯇꯣ ꯇꯣꯞꯁ ꯇꯣꯞꯁ ꯃꯥꯜꯂꯦ ꯃꯥꯥꯏꯗꯣ ꯈꯨꯗꯥꯡꯖꯨ ꯑꯥ ꯈꯨꯅꯤꯡ ꯃꯌꯥꯗ ꯂꯩꯕꯤꯗꯣ ꯅꯪ ꯌꯦꯜꯂꯣꯗꯣ ꯑꯗꯨꯝꯕ ꯑꯣꯏꯕ
ꯐꯤꯗꯥꯗꯤ ꯅꯣꯏ ꯑꯗꯨꯝꯕꯗꯤ ꯑꯣꯏꯔꯝꯗꯣꯏꯅꯤꯅꯦ ꯀ꯭ꯔꯤꯝ ꯍ꯭ꯋꯥꯏꯠ ꯑꯣꯏꯅ ꯇꯧꯋꯦꯕꯀꯣ ꯐꯖꯩ ꯅꯨꯡꯒꯁꯨ ꯍꯛꯀꯠ ꯊꯤꯜꯂꯦ ꯑꯍꯨꯝ ꯑꯍꯨꯝ ꯇꯧꯔꯒ ꯑꯥ ꯈꯨꯗꯥꯡꯗꯒ ꯍꯒ ꯅꯞꯐꯧꯋꯦꯕꯀꯣ ꯑꯥ ꯃꯣꯏ ꯆꯦ ꯂꯥꯏ ꯄꯨꯅꯤꯌꯦ ꯍꯣꯔꯦꯟ ꯑꯥꯏ ꯁꯤꯗꯤ ꯂꯥꯏ ꯄꯨꯕꯗꯁꯨ ꯂꯤꯠ ꯌꯥꯔꯅꯤꯅꯦ ꯍꯥꯏꯕ ꯂꯥꯏꯄꯨꯔꯗꯒ ꯂꯤꯠꯅꯤ ꯍꯥꯏ
ꯑꯩꯒꯤ ꯄꯨꯟꯁꯤ ꯀꯔꯤ ꯊꯣꯛꯅꯩ ꯅꯪꯒ ꯑꯩꯅ ꯇꯨꯏ ꯁꯥꯏ ꯁ꯭ꯀꯥꯔꯁꯟꯁꯨ ꯄꯨꯕꯤꯗꯦ ꯑꯩꯈꯣꯏ ꯃꯥꯅ ꯇꯨꯏꯁꯟꯁꯨ ꯆꯠꯂꯗꯤ ꯁ꯭ꯀꯥꯔꯁꯟ ꯆꯠꯀꯦ ꯍꯥꯏꯔꯛꯀꯅꯤꯅ ꯇꯌꯨꯏꯁꯟꯖꯨ ꯑꯝ ꯆꯠꯍꯟꯕꯤꯗ꯭ꯔꯦ ꯑꯩꯅꯗꯤ ꯑꯈꯣꯏ ꯆꯦꯒꯤ ꯕꯦꯒꯤꯒꯁꯦ ꯅꯍꯥꯟ ꯁꯦꯠꯆꯠꯂ ꯌꯦꯡꯗꯅ ꯁ꯭ꯀꯥꯔꯁꯟ ꯆꯠ ꯄꯗ ꯁꯦꯠꯀꯦ ꯀꯥꯏꯅ ꯁ꯭ꯀꯥꯁꯟꯒ ꯄꯨꯡꯆꯥꯏ ꯆꯥꯏꯔꯦ ꯑꯩ ꯁꯣꯝ ꯗ꯭ꯔꯦꯁꯀꯁꯦ ꯃꯆꯨ ꯍꯥꯏꯗꯕꯤꯅꯦꯕ ꯁꯦꯠꯅꯤꯡ ꯁꯦꯠꯅꯤꯡꯕ ꯁꯦꯠꯅꯤꯒꯥꯏ ꯈꯟꯖꯔꯨꯕ ꯑꯩꯒꯤ ꯏꯔꯥꯟ ꯑꯣꯏ ꯂꯩꯔꯝꯃꯦ ꯐꯨꯔꯤꯠꯁꯦ ꯑꯉꯧꯕꯒ ꯂꯤꯠꯂꯣ ꯍꯥꯏꯔꯛꯗꯤ ꯑꯩꯅ ꯑꯈꯣꯏ ꯆꯦꯒꯤ ꯁꯤꯗꯒꯤ ꯑꯃ ꯂꯤꯠꯀꯦ ꯀꯩ ꯈꯜꯂꯝꯃꯤꯅꯦꯕ ꯑꯩꯅ ꯇꯧꯁꯦ ꯑꯩꯒꯤ ꯇꯤ ꯁꯥꯔꯠꯇꯨꯗꯤ ꯑꯌꯨꯛ ꯅꯨꯡꯗꯥꯡ ꯂꯩꯗꯔ ꯂꯤꯠꯂꯤ ꯀꯥꯏꯅ ꯀꯩꯁꯤ ꯃꯥꯏ ꯄꯤꯖꯔꯛꯁꯅꯤ ꯀꯥꯏ ꯕꯦꯒꯤꯒꯁꯦ ꯁꯦꯠꯀꯦ ꯀꯥꯏꯅ
ꯆꯥꯎꯕꯒꯤ ꯂꯥꯏꯕꯛ ꯑꯅ ꯇꯧꯔꯦ ꯑꯩ
ꯁꯀꯨꯟ ꯗꯖꯨ ꯑꯣꯖꯥ